ꯍꯟꯅꯣ
ꯍꯜꯂꯣ
ꯑꯣ ꯚꯥꯏ
ꯇꯥꯕ꯭ꯔꯣ ꯍꯣꯏ ꯇꯥꯏꯌꯦ ꯇꯥꯏꯌꯦ
ꯅꯈꯣꯟꯖꯦ ꯌꯥꯝ ꯄꯤꯛꯅ ꯇꯥꯏꯍꯦ ꯀꯃꯥꯏ ꯇꯧꯔꯤꯅꯣ ꯅꯪ ꯅꯪꯕꯨ ꯀꯔꯤ ꯍꯥꯞꯄꯩꯔꯣ ꯅꯀꯣꯟꯗ
ꯀꯦꯝ ꯍꯥꯞꯇꯦꯗ ꯀꯟꯅ ꯍꯩꯗꯕꯒꯤ ꯑꯣꯏꯔꯝꯒꯅꯤ
ꯀꯟꯅ ꯍꯥꯏꯕ ꯌꯥꯗ꯭ꯔ ꯑꯗꯨꯗꯤ ꯉꯁꯥꯏ ꯏꯚꯥꯟꯅ ꯏꯃꯥꯟꯅꯕ ꯀꯣꯜ ꯇꯧꯕ ꯗꯨꯗꯤ ꯌꯥꯝ ꯂꯥꯎꯕꯅꯦ ꯃꯥꯒꯤ ꯈꯣꯟꯖꯦꯜꯗꯤ
ꯑꯣ ꯑꯣ ꯍꯧꯖꯤꯛꯇꯤ ꯀꯟꯅ ꯍꯥꯏꯒꯦ
ꯎꯝ ꯑꯗꯨ ꯚꯥꯏꯗꯤ ꯅꯨꯡꯉꯥꯏꯔꯤꯕ ꯅꯠꯇ꯭ꯔꯣ
ꯅꯨꯡꯉꯥꯏꯔꯤꯌꯦ ꯅꯪꯗꯤ
ꯍꯩ ꯅꯨꯡꯉꯥꯏꯔꯤ ꯍꯥꯏꯕ ꯅꯠꯇꯅ ꯅꯨꯡꯉꯥꯏ ꯅꯨꯡꯉꯥꯏꯇꯦ ꯅꯥꯔꯒ ꯂꯩꯔꯦ ꯅꯥꯔꯒ ꯂꯩꯔꯦ ꯍꯥꯏꯒꯗ꯭ꯔꯣꯅꯦ ꯅꯨꯡꯉꯥꯏꯌꯦ ꯍꯥꯏꯒꯗꯕꯅꯦ ꯀꯩꯅꯣ ꯅꯨꯡꯉꯥꯏꯗꯁꯨ ꯃꯤ ꯑꯃꯅ ꯍꯪꯉꯛꯄ ꯀꯥꯟꯗ ꯅꯨꯡꯉꯥꯏꯌꯦ ꯈꯨꯝꯒꯗꯕꯅꯦ
ꯍꯣꯏ ꯑꯗꯨꯅꯦ
ꯑ ꯏꯃꯥ ꯕꯕꯥ ꯈꯣꯏꯗꯤ ꯑꯅꯥꯍꯦꯛ ꯑꯅꯥꯌꯦꯛ ꯌꯥꯎꯗꯦꯀꯣ
ꯍꯣꯏ ꯌꯥꯎꯗꯦ
ꯎꯝ
ꯕ꯭ꯔꯣ ꯍꯣꯏꯒꯤꯗꯤ
ꯑꯩꯈꯣꯏꯒꯤꯁꯨ ꯑꯗꯨꯝ ꯆꯞ ꯃꯥꯟꯅꯩꯌꯦ ꯑꯗꯨꯒꯨꯝꯕ ꯄꯥꯎ ꯐꯠꯇꯕ ꯄꯥꯎꯒꯨꯝꯕꯁꯦ ꯇꯥꯗꯦ ꯎꯝ
ꯑꯗꯨꯗꯒꯤ ꯍꯦꯟꯅ ꯐꯥꯕ ꯂꯩꯇ꯭ꯔꯦ
ꯑꯩꯈꯣꯏ ꯏꯇꯥꯎ ꯏꯇꯥꯎꯈꯣꯏꯗꯤ ꯆꯥꯛ ꯆꯥꯔꯕ꯭ꯔꯣ
ꯆꯥꯛ ꯆꯥꯔꯦ ꯍꯣꯏ ꯅꯪꯗꯤ
ꯑꯩ ꯉꯥꯟꯅ ꯆꯥꯕ ꯃꯂꯦꯀꯣ
ꯍꯣꯏ ꯍꯧꯖꯤꯛꯇꯤ ꯆꯥ ꯊꯦꯡꯈ꯭ꯔꯦꯅꯦ ꯄꯨꯡ ꯇꯔꯦꯠ ꯁ꯭ꯋꯥꯏꯗ ꯆꯥꯒꯗꯝꯕꯅꯤꯅꯦ
ꯑꯣ ꯄꯨꯡ ꯇꯔꯦꯠꯋꯥꯏꯗ ꯆꯥꯕ ꯅꯣꯏꯁꯨ
ꯍꯣꯏ
ꯑꯩꯈꯣꯏꯁꯨ ꯄꯨꯡ ꯇꯔꯦꯠ ꯃꯈꯥꯏꯗꯨꯗ ꯆꯥꯏꯑ
ꯑꯣ
ꯀꯔꯤ ꯃꯊꯦꯜ ꯇꯧꯔꯒꯦ ꯉꯁꯤꯗꯤ
ꯑꯁꯤ ꯈꯣꯡꯗ꯭ꯔꯨꯝ ꯆꯥꯏ ꯅꯪꯗꯤ
ꯈꯣꯡꯗ꯭ꯔꯣꯝ ꯈꯛꯇꯔꯣ ꯑꯇꯩꯁꯨ ꯌꯥꯎꯔꯝꯒꯅꯤꯗ
ꯈꯣꯡꯗ꯭ꯔꯣꯨꯝꯒ ꯑꯥꯂꯨ ꯁꯥꯏ
ꯀꯩꯁꯨ ꯀꯥꯏꯗꯦ ꯏꯟꯖꯥꯡ ꯍꯥꯎꯗꯕ ꯅꯨꯃꯤꯠꯁꯨ ꯌꯥꯎꯒꯗꯕꯅꯤ ꯅꯠꯇ꯭ꯔꯣ ꯅꯨꯡꯇꯤꯒꯤ ꯍꯥꯎꯔꯒ ꯑꯍꯥꯎꯕ ꯉꯥꯛꯇ ꯆꯥꯔꯗꯤ
ꯍꯣꯏ ꯌꯥꯔꯣꯏ ꯌꯥꯔꯣꯏ
ꯑꯩꯈꯣꯏꯕꯨꯗꯤ ꯅꯨꯡꯇꯤꯒꯤ ꯑꯍꯥꯎꯕꯕꯨꯗꯤ ꯆꯥꯏꯗ
ꯑꯣ ꯐꯥꯏꯅꯦ
ꯉꯁꯤ ꯉꯁꯤꯗꯣ ꯑꯣꯛꯁꯥ ꯆꯥꯏ ꯉꯁꯤ ꯑꯃꯨꯛ
ꯑꯣ ꯑꯁ ꯁꯥꯁꯨ ꯏꯁꯥꯁꯨ ꯆꯥꯃꯥꯜꯂꯗꯤ ꯏꯁꯥ ꯐꯠꯇꯕꯅꯦ꯫
ꯍꯣꯏ ꯑꯗꯨꯅꯦ ꯃꯅꯥ ꯃꯁꯤꯡꯁꯨ ꯀꯣ ꯃꯅꯥ ꯃꯁꯤꯡ ꯆꯥꯕꯅ ꯍꯦꯟꯅ ꯐꯕꯗꯤ ꯍꯛꯆꯥꯡꯉꯗꯤ ꯑꯗꯨꯅ ꯍꯦꯟꯅ ꯐꯥꯕꯅꯤꯗ꯫
ꯍꯣꯏ꯫
ꯑ ꯏꯇꯥꯎ
ꯍꯣꯏ꯫
ꯇꯥ ꯇꯥꯕ꯭ꯔꯣ꯫
ꯇꯥꯏꯌꯦ ꯇꯥꯏꯌꯦ꯫
ꯅꯈꯣꯏꯗ ꯑꯥ ꯃꯩꯗꯤ ꯂꯥꯛꯄ꯭ꯔꯣ
ꯂꯥꯛꯌꯦ
ꯃꯩ ꯃꯩ ꯃꯨꯠꯂꯗꯤ ꯅꯪ ꯅꯪꯗꯤ ꯆꯥꯛ ꯆꯥꯐꯝ ꯇꯨꯝꯐꯝ ꯂꯩꯐꯝ ꯅꯨꯡꯉꯥꯏꯕꯣꯅꯦ ꯑꯩꯗꯤ ꯂꯩꯐꯝ ꯆꯥꯐꯝ ꯈꯪꯗꯦ ꯃꯩꯕꯨ ꯃꯨꯠꯄ ꯃꯨꯠꯂꯗꯤ
ꯀꯩꯅꯣ ꯂꯩꯕꯅꯤꯅ ꯏꯟꯚꯔꯇꯔꯒꯨꯝꯕꯀꯣ ꯂꯩꯥꯕꯅꯤ ꯑꯗꯨ ꯌꯧꯔꯒ ꯆꯥꯕꯅꯤꯗ
ꯑꯣ ꯀꯦ ꯐꯔꯦ ꯑꯗꯨꯗꯤ ꯑꯣꯏꯇꯗꯤ ꯉꯁꯤꯗꯤ ꯏꯟꯁꯥꯡꯁꯨ ꯍꯥꯎꯇꯦ ꯍꯥꯏ ꯑꯗꯣ ꯄꯨꯈꯝ ꯀꯌꯥꯗꯤ ꯀꯌꯥꯗꯤ ꯂꯣꯏꯁꯤꯜꯂꯦ
ꯑꯁ ꯑꯃꯐꯥꯎ ꯂꯣꯏꯁꯤꯟꯗ꯭ꯔꯤꯗ ꯉꯁꯤꯗꯤ
ꯍꯟꯊꯈ꯭ꯔꯦ ꯍꯥꯏꯗꯨꯔꯣ
ꯍꯣꯏ ꯍꯦ
ꯑꯩꯗꯤ ꯍꯛ ꯏꯟꯁꯥꯡ ꯍꯥꯎꯕ ꯍꯥꯎꯇꯕ ꯀꯩꯃꯨꯛ ꯍꯟꯗꯦ ꯑꯩꯗꯤ
ꯍꯝ
ꯑꯗꯨꯒꯨꯝꯕ ꯈꯟꯗꯦ ꯑꯩ ꯏꯟꯁꯥꯡ ꯍꯥꯎꯇꯁꯨ ꯑꯗꯨꯝ ꯆꯥꯡꯗꯣ
ꯑꯗꯨꯝ ꯆꯥꯡ ꯅꯥꯏꯅ ꯆꯥꯏꯌꯦꯕ
ꯎꯝ ꯄꯡꯆꯥꯗ ꯆꯥꯕ ꯃꯥꯜꯂꯦꯅꯦ ꯅꯪꯗꯤ ꯍꯥꯎꯔꯁꯨ ꯍꯥꯎꯇ꯭ꯔꯁꯨ
ꯆꯥꯕꯒꯤꯅꯦ ꯍꯧꯖꯤꯛ ꯑꯣꯛ ꯃꯥꯜꯂꯤꯁꯦ
ꯑꯣꯛ ꯃꯁꯥꯒ ꯆꯞ ꯃꯥꯟꯅꯔꯦ
ꯑꯗꯨꯅꯅꯦ ꯅꯨꯄꯥ ꯍꯥꯏꯁꯦ
ꯑꯣ ꯑꯩ ꯇꯁꯦꯡꯅ ꯑꯣꯛꯀ ꯑꯣꯏꯔꯝꯃꯗꯤ ꯑꯁ
ꯌꯣꯜꯂꯗꯤ ꯐꯖꯅ ꯁꯤꯠꯀꯅꯤꯍꯦ ꯃꯣꯟ ꯃꯣꯟ ꯂꯥꯎꯕꯗꯣ
ꯅꯣꯡꯃꯗ ꯄ꯭ꯂꯦꯠ ꯀꯌꯥ ꯀꯌꯥ ꯆꯥꯒꯦ ꯅꯪꯪ
ꯑꯩꯁꯦ ꯄꯨꯈꯝꯁꯦ ꯑꯅꯤ ꯑꯅꯤꯗ ꯑꯃꯗꯩꯗꯤ ꯇꯥꯗꯦ ꯑꯃ ꯑꯅꯤ ꯑꯃ ꯑꯅꯤ ꯑꯗꯨꯝ ꯆꯥꯏ
ꯑꯗꯨꯗꯤ ꯌꯥꯏꯅꯦ ꯍꯥꯎꯔꯁꯨ ꯍꯥꯎꯇ꯭ꯔꯁꯨ ꯑꯗꯨꯝ
ꯑꯩꯅ ꯈ꯭ꯋꯥꯏꯗꯒꯤ ꯄꯥꯝꯕ ꯁꯤꯡꯖꯨꯁꯦ ꯀꯔꯤꯅꯣ ꯈꯪꯕ꯭ꯔꯥ
ꯈꯪꯗꯦ
ꯊꯥꯡꯖꯤꯡ ꯊꯥꯡꯖꯤꯡ ꯉꯁꯤꯁꯨ ꯑꯃꯨꯛ ꯑꯩ ꯕꯖꯥꯔꯗꯒꯤ ꯂꯩꯔꯛꯄꯅꯦ ꯀꯊꯤꯦꯜꯗꯒꯤ
ꯊꯥꯡꯖꯤꯡ ꯍꯣꯏ ꯍꯥꯎꯋꯦ ꯊꯥꯡꯖꯤꯡꯗꯤ
ꯊꯥꯡꯖꯤꯡ ꯈꯨꯍꯥꯎꯅꯦꯍꯦ ꯑꯩꯈꯣꯏꯗꯤ ꯊꯥꯡꯖꯤꯡ ꯆꯥꯔꯗꯤꯀꯣ
ꯍꯣꯏ
ꯄꯨꯂꯞ ꯄꯨꯂꯞꯅꯤ ꯆꯥꯔꯤꯁꯦ ꯃꯔꯨ ꯃꯔꯨ ꯃꯔꯨ ꯍꯨꯝꯐꯨ ꯍꯨꯝꯗ꯭ꯔꯥꯒꯨꯝꯕꯗꯤ ꯑꯗꯨꯝ ꯂꯣꯏꯁꯤꯟꯕꯅꯤꯍꯦ
ꯑꯁ ꯃꯔꯨꯗꯨꯗꯤ ꯂꯧꯊꯣꯛꯄ꯭ꯔꯣ
ꯏꯪꯗꯦ ꯑꯥ ꯚꯥꯏ ꯏꯇꯥꯎ
ꯍꯥꯎ
ꯅꯪꯒꯤ ꯐꯤꯔꯣꯟ ꯈꯣꯡꯒꯥꯎ ꯐꯨꯔꯤꯠ ꯃꯁꯤꯡ ꯈꯪꯕ ꯉꯝꯃꯗ꯭ꯔꯣ ꯅꯪꯕꯣ
ꯉꯝꯅꯤꯗ
ꯍꯧꯖꯤꯛꯅ ꯍꯥꯏꯕ ꯉꯝꯒꯗ꯭ꯔꯥ ꯑꯗꯨꯗꯤ
ꯍꯧꯖꯤꯛꯇꯤ ꯉꯝꯃꯔꯣꯏ
ꯑꯗꯨꯅꯦ ꯑꯩꯗꯤ ꯉꯝꯃꯦ ꯑꯩꯗꯤ
ꯍꯨꯝꯐꯨ ꯇꯔꯨꯛ ꯂꯩꯌꯦ ꯑꯩꯒꯤꯗꯤ
ꯑꯁ ꯆꯞ ꯆꯥꯅ ꯃꯥꯁꯤꯡ
ꯑꯩ ꯑꯩ ꯑꯩꯒꯤ ꯐꯛꯂꯥꯡꯗ ꯊꯝꯐꯝ ꯐꯤ ꯊꯝꯐꯝꯗꯣ ꯆꯟꯗ꯭ꯔꯦ ꯃꯄꯥꯟꯗ ꯊꯨꯝꯄꯒ ꯈꯥꯎ ꯑꯃꯗ ꯍꯥꯞꯆꯜꯂꯒ ꯊꯝꯕꯅꯤꯍꯦ ꯈꯨꯎꯞꯅ ꯃꯔꯣꯟ ꯑꯃ ꯌꯥꯝꯃꯤꯕ ꯃꯣꯖꯥꯅ ꯌꯥꯝꯃꯤꯕ ꯑꯁ
ꯊꯝꯐꯝꯒ ꯑꯝꯇ ꯂꯩꯇ꯭ꯔꯦꯗ
ꯌꯥꯝ ꯏꯅꯥꯛ ꯈꯨꯟꯕ ꯃꯥꯜꯂꯤꯍꯦ ꯅꯣꯏꯗꯤ
ꯑꯦ ꯐꯤꯔꯣꯜ ꯌꯥꯝ ꯌꯥꯝ ꯌꯥꯝꯃꯗꯤ ꯏꯅꯥꯛ ꯈꯨꯜꯂꯦ ꯍꯩꯅꯕ꯭ꯔꯣ ꯍꯥꯏꯁꯤꯕꯣ
ꯅꯠꯇꯦꯗ ꯁꯨꯝ ꯍꯥꯏꯕꯅꯤꯗ
ꯏꯁ ꯐꯤꯔꯣꯟꯜꯗꯤ ꯂꯩꯒꯗꯕꯅꯤ ꯀꯩꯅꯣ
ꯍꯣꯏ ꯂꯩ
ꯆꯥꯒꯁꯨ ꯆꯥꯒꯗꯕꯅꯤ ꯊꯥꯕꯛꯁꯨ ꯁꯨꯒꯗꯕꯅꯤ ꯂꯩꯁꯨ ꯂꯩꯒꯗꯕꯅꯤ ꯐꯖꯥ ꯐꯖꯕ ꯑꯗꯨꯅ ꯋꯥꯈꯜꯁꯨ ꯅꯨꯡꯉꯥꯏꯕꯅꯤꯍꯦ
ꯍꯣꯏ ꯅꯨꯡꯉꯥꯏꯕꯅꯦ ꯍꯤꯡꯅꯤꯡ ꯉꯥꯏꯗꯨꯗꯤ ꯑꯗꯨꯃꯥꯏꯟ ꯇꯧꯒꯗꯕꯅꯤꯅꯦ
ꯏꯟꯁꯥꯡꯁꯨ ꯏꯟꯁꯥꯡꯁꯨ ꯅꯨꯡꯇꯤꯒꯤ ꯑꯍꯥꯎꯕ ꯑꯥ ꯅꯠꯇꯦ ꯅꯨꯡꯇꯤꯒꯤ ꯍꯥꯎꯗꯕ ꯏꯟꯖꯥꯡꯒꯨꯝꯕ ꯌꯦꯟꯗꯦꯝꯒꯨꯝꯕ
ꯎꯝ
ꯑꯥ ꯍꯪꯒꯥꯝꯒꯨꯝꯕ ꯅꯨꯡꯇꯤꯒꯤ ꯆꯥ ꯆꯥꯔꯗꯤ ꯅꯪ ꯅꯣꯛ ꯅꯣꯛꯀꯗ꯭ꯔꯣ ꯅꯣꯛ ꯑꯣꯏ
ꯅꯣꯛ ꯑꯣꯏꯅꯦ
ꯍꯤꯟꯖꯥꯡ ꯑꯅꯧꯕ ꯑꯃꯨꯛ ꯆꯥꯅꯤꯔꯛꯀꯅꯤ
ꯍꯣꯏ
ꯋꯥꯈꯜꯁꯨ ꯅꯨꯡꯉꯥꯏꯕꯅꯦ ꯍꯤꯟꯖꯥꯡ ꯍꯥꯎꯔꯅꯤ ꯍꯥꯏꯔꯗꯤ
ꯍꯣꯏꯅꯦ ꯑꯗꯨꯅꯤ
ꯄꯨꯡꯉꯥꯟꯒ ꯉꯥꯟꯕꯅꯤ
ꯌꯦꯟꯗꯦꯝꯗꯤ ꯑꯗꯨꯝ ꯍꯥꯎꯗꯤ ꯍꯥꯎꯋꯦ ꯑꯩꯗꯤ
ꯌꯦꯟꯗꯦꯝ ꯌꯦꯟꯗꯦꯝꯗꯤ ꯑꯁ ꯇꯜꯂꯦꯗ ꯉꯥꯒꯨꯝꯕ ꯊꯣꯡꯉ ꯆꯥꯔꯗꯤ ꯑꯗꯨꯝ ꯌꯥꯗꯤ ꯌꯥꯏ ꯅꯠꯇ꯭ꯔꯗꯤ ꯆꯝ ꯐꯨꯠꯒꯨꯝꯕꯗꯤ ꯑꯩ ꯇꯧꯗꯦ ꯑꯗꯣ ꯏꯇꯥꯎꯗꯤ ꯍꯦꯂꯤꯀꯨꯞꯇꯔ ꯄꯥꯏꯗ꯭ꯔꯕꯣ ꯍꯟꯗꯛ ꯃꯔꯛꯁꯦ
ꯍꯣꯏ
ꯄꯥꯏꯔꯅꯦ ꯑꯃꯨꯛ ꯑꯩ ꯑꯃꯨꯛ ꯑꯃ ꯑꯃꯔꯛ ꯇꯣꯡꯒꯦꯅꯦ ꯑꯩ ꯇꯣꯡꯕ ꯐꯪꯗꯔꯦ ꯅꯪꯒꯤ ꯍꯦꯂꯤꯀꯣꯞꯇꯔꯗꯣ
ꯑꯁ ꯑꯩ ꯍꯦꯂꯤ ꯀꯣꯞꯇ꯭ꯔꯥ ꯂꯩꯇꯦꯍꯦ
ꯑꯦ ꯅꯍꯥꯟ ꯂꯩꯕꯗꯨꯗꯤ ꯌꯣꯟꯊꯣꯛꯈ꯭ꯔꯕꯣ
ꯌꯣꯟꯊꯣꯛꯈ꯭ꯔ
ꯄꯪꯂꯩꯗ ꯂꯩ ꯄꯪ ꯌꯣꯟꯗ ꯌꯣꯜꯂꯤ ꯅꯣꯏꯁꯦ ꯈꯪꯗ꯭ꯔꯦꯍꯦ ꯐꯖꯟꯅ ꯁꯤꯖꯤꯟꯅꯒꯦ ꯈꯟꯗꯦꯍꯦ
ꯂꯩꯕꯨꯗꯤ ꯇꯥꯡꯅ ꯂꯩꯑꯦ ꯌꯣꯟꯊꯣꯛꯄꯗꯤ ꯍꯣꯡꯅ ꯌꯣꯟꯊꯣꯛꯑꯦ ꯑꯁ ꯍ
ꯑꯗꯣ ꯏꯇꯥꯎ ꯏꯇꯥꯎ ꯉꯁꯤ ꯅꯪ ꯀꯗꯥꯏ ꯀꯗꯥꯏ ꯀꯣꯏ ꯀꯣꯏ ꯊꯠꯂꯨꯔꯦ ꯀꯣꯏꯕ ꯆꯠꯄ꯭ꯔꯣ ꯊꯕꯛ ꯆꯠꯄ꯭ꯔꯣ
ꯉꯁꯤꯗꯤ ꯑꯗꯨꯝ ꯌꯨꯝꯗ ꯂꯩꯕꯅꯤꯗ ꯀꯣꯏꯕ ꯆꯠꯇꯦ
ꯏꯁ ꯅꯣꯡꯃꯥꯏꯖꯤꯡ ꯈꯛꯇ ꯂꯩꯒꯗꯕꯅꯦ ꯑꯇꯩ ꯅꯨꯃꯤꯠꯇꯗꯤ ꯊꯕꯛ ꯆꯠꯀꯗꯕꯅꯦ ꯅꯁꯥ ꯉꯝꯗꯕꯤꯩꯔꯣ ꯀꯩꯒꯤꯅꯣ ꯀꯩ ꯃꯔꯝꯒꯤ ꯆꯠꯇꯕꯅꯣ
ꯊꯕꯛꯁꯨ ꯂꯩꯇꯕꯒꯤ ꯁꯥꯥꯁꯨ ꯁꯥꯃꯟꯕꯒꯤ ꯑꯁ ꯃꯄꯥꯟ ꯊꯣꯛꯄ ꯇꯥꯟꯕ
ꯑꯦ ꯑꯗꯨꯗꯤ ꯍꯧꯖꯤꯛꯇꯤ ꯀꯥꯂꯦꯟ ꯑꯣꯏꯕꯅꯤꯅ ꯁꯥꯕꯗꯤ ꯑꯗꯨꯝ ꯅꯨꯡꯇꯤꯒꯤ ꯁꯥꯒꯅꯤꯌꯦ ꯑꯗꯨꯗꯤ ꯅꯪ ꯁꯥꯏꯌꯦꯅ ꯊꯥ ꯑꯍꯨꯝ ꯃꯔꯤꯁꯦ ꯀꯥꯂꯦꯟ ꯊꯥ ꯂꯣꯏꯗꯕ ꯅꯪ ꯊꯕꯛ ꯁꯨꯔꯔꯣꯏ ꯑꯗꯨꯗꯤ
ꯑꯗꯨꯒꯤ ꯅꯠꯇꯦꯗ ꯅꯣꯡꯃ ꯅꯣꯡꯃ ꯈꯨꯗꯧꯇꯤ ꯑꯗꯨꯝ ꯌꯨꯝꯗ ꯄꯣꯊꯥꯔꯒꯦꯅ ꯄꯣꯊꯥꯕꯅꯤꯗ
ꯄꯣꯊꯥ ꯑꯃ ꯇꯝꯁꯨ ꯂꯩ ꯍꯟꯒꯗꯕꯅꯤ ꯆꯨꯝꯃꯦ ꯂꯥꯏꯔꯤꯛ ꯂꯥꯏꯔꯤꯛ ꯇꯝꯕꯗꯤ ꯂꯣꯏꯔꯕꯣ ꯏꯇꯧꯗꯤ
ꯇꯝꯃꯤꯌꯦ ꯀꯟꯅ
ꯍꯣꯠꯅꯧ ꯍꯣꯠꯅꯧ ꯀꯟꯅ ꯍꯣꯠꯅꯧ ꯃꯇꯝ ꯂꯩꯔꯤꯉꯩꯗꯀꯣ ꯇꯝꯕ ꯌꯥꯔꯤꯉꯩꯗ ꯍꯣꯠꯅꯍꯧꯗ꯭ꯔꯗꯤ ꯑꯁ ꯇꯨꯡꯗ ꯅꯪ ꯅꯤꯡꯉꯝꯖꯔꯣꯏ
ꯑꯗꯨꯅꯤ
ꯑꯩꯈꯣꯏꯗꯤ ꯃꯇꯝ ꯃꯇꯝ ꯍꯦꯟꯗꯣꯛꯈ꯭ꯔꯦ ꯂꯥꯏꯔꯤꯛ ꯄꯥꯅꯤꯡꯕ ꯃꯇꯝꯁꯨ ꯂꯣꯏꯅ ꯃꯥꯡꯈ꯭ꯔꯦ ꯍꯧꯖꯤꯛꯇꯤ
ꯎꯝ
ꯈꯪꯗ꯭ꯔꯦꯗ ꯏꯇꯧꯗꯤ ꯑ ꯀ꯭ꯂꯥꯁ ꯀ꯭ꯂꯥꯁ ꯋꯥꯟꯗꯒꯤ ꯀ꯭ꯂꯥꯁ ꯇꯦꯟ ꯐꯥꯎꯁꯦ ꯀꯔꯝꯕ ꯁ꯭ꯀꯨꯜꯗ ꯇꯝꯃꯛꯀꯦ
ꯀ꯭ꯂꯥꯁ ꯁ꯭ꯀꯨꯜꯁꯦ ꯑꯅꯤ ꯑꯍꯨꯝ ꯇꯝꯕꯒꯤꯀꯣ ꯀ꯭ꯂꯥꯁ ꯀ꯭ꯂꯥꯁ ꯋꯥꯟ ꯇꯨ ꯐꯥꯏꯚꯇꯅ ꯑꯗꯨꯝ ꯑꯩꯈꯣꯏꯗ ꯇꯝꯃꯦ ꯇꯃꯦꯡꯂꯣꯡꯗ
ꯑꯥ
ꯑꯗꯨꯒ ꯑꯗꯨꯝ ꯇꯝꯃꯤꯗ ꯀ꯭ꯂꯥꯁ ꯋꯥ ꯇꯨ ꯇꯦꯟꯗꯤ ꯇꯥꯃꯦꯡꯂꯣꯡꯗ ꯑꯗꯨꯝ ꯇꯝꯃꯦ
ꯑꯣ ꯑꯣ ꯑꯩꯈꯣꯏꯗꯤ ꯑꯩꯗꯤ ꯑꯩꯒꯤ ꯋꯥꯔꯤꯗꯤ ꯌꯥꯝ ꯂꯩꯕꯅꯦ
ꯑꯥ
ꯁ꯭ꯀꯨꯜ ꯇꯣꯛꯄ ꯆꯍꯤꯁꯨ ꯌꯥꯎꯈ꯭ꯔꯕꯅꯦ ꯑꯩ ꯌꯥꯝ ꯉꯥꯎꯁꯤꯟꯅꯩꯌꯦꯕꯀꯣ
ꯍꯣꯏ
ꯈꯔ ꯑꯉꯥꯡ ꯑꯣꯏꯔꯤꯉꯩꯗ ꯍꯥꯏꯗꯤ ꯀ꯭ꯂꯥꯁ ꯁꯚꯦꯟ ꯑ ꯀ꯭ꯂꯥꯁ ꯑꯩꯠ ꯀ꯭ꯂꯥꯁ ꯁꯚꯦꯟ ꯑ ꯀ꯭ꯂꯥꯁ ꯁꯚꯦꯟ ꯑꯩꯠ ꯅꯥꯏꯟ ꯅꯥꯏꯟ ꯐꯥꯎꯔꯁꯨ ꯑꯗꯨꯝ ꯉꯧꯁꯤꯟꯅꯩ ꯇꯦꯟ ꯀꯥꯔꯛꯄꯗꯗꯤ
ꯎꯝ
ꯈꯔ ꯐꯥꯕꯗꯤ ꯐꯈ꯭ꯔꯦ ꯋꯥꯔꯤ ꯌꯥꯝ ꯂꯩꯕꯅꯤꯍꯦ ꯁ꯭ꯀꯨꯜ ꯌꯧꯗꯕꯤꯗ ꯌꯨꯅꯤꯐꯣꯝꯗꯤ ꯌꯨꯝꯗꯒꯤ ꯁꯦꯠꯂꯒ ꯆꯠꯄ ꯁ꯭ꯀꯨꯜ ꯌꯎꯗꯕ ꯑꯗꯨꯒꯨꯝꯕ ꯋꯥꯔꯤ ꯌꯥꯝ ꯂꯩꯕꯅꯤꯍꯦ
ꯑꯩꯁꯨ ꯇꯧꯕꯅꯦꯍ ꯑꯗꯨ ꯀ꯭ꯂꯥꯁ ꯁꯚꯦꯟ ꯑꯩꯠ ꯀꯥꯔꯤꯀꯥꯟꯗꯀꯣ